ꯇꯥꯕ꯭ꯔꯣ
ꯇꯥꯕꯤꯌꯦ ꯑꯣꯖꯥ
ꯑꯥ ꯑꯗꯨ ꯀꯔꯤ ꯍꯥꯏꯔꯦ ꯑꯃꯗꯨꯗꯤ ꯆꯦꯗꯨꯗꯤ
ꯑꯣ ꯑꯩꯈꯣꯢꯒꯤꯁꯦ ꯊꯕꯛꯇꯣ ꯆꯠꯊꯣꯛꯀꯦꯔꯣ ꯆꯠꯊꯣꯛꯑꯣꯏꯗ꯭ꯔꯣ ꯍꯪꯉꯛꯄꯀꯣ ꯑꯃꯗꯨꯁꯨ ꯑꯗꯨꯝ ꯃꯣꯏ ꯍꯪꯪꯂꯛꯄꯗꯣ ꯑꯥ ꯃꯅꯨꯡꯒꯤ ꯂꯩꯕꯗꯨꯅ
ꯑꯥ
ꯁꯝ ꯈꯣꯏꯕ ꯅꯨꯄꯥꯗꯨꯅ
ꯍꯣꯏ ꯍꯣꯏ
ꯑꯗꯨꯅ ꯍꯥꯟꯅ ꯇꯧꯔꯛꯂꯝꯕꯅꯦ
ꯎꯝ
ꯑꯗꯨꯗ ꯑꯩꯅ ꯒꯥꯟꯙꯤ ꯃꯀꯣꯛ ꯂꯩꯇꯦ ꯀꯩꯝ ꯂꯩꯇꯦ ꯁꯤꯀꯤ ꯐꯥꯎ ꯅꯤꯔꯁꯨ ꯂꯩꯔꯣꯏ ꯍꯥꯏꯕꯒꯤ ꯑꯇꯣꯞꯄꯁꯤꯡ ꯌꯦꯡꯈꯤꯒꯦ ꯍꯥꯏꯅ ꯃ ꯍꯥꯏꯈꯤꯕꯅꯦꯕ
ꯑꯣ ꯅꯪꯅ ꯍꯥꯏꯈꯤꯕ
ꯃꯥꯅ
ꯑꯣ
ꯅꯣꯏꯒꯤ ꯑꯣꯐꯤꯁꯀꯤ ꯃꯤꯗꯨꯁꯨ
ꯃꯥꯅ ꯆꯠꯆꯤ ꯍꯥꯏꯔꯝꯃ ꯃꯀꯣꯛ ꯂꯩꯇꯦ ꯍꯥꯏꯅ ꯀꯃꯥꯏꯅ ꯀꯃꯥꯏꯅ ꯆꯠꯀꯅꯤꯗꯨꯗꯤ ꯃꯥꯅ ꯀꯧꯔꯒ
ꯑꯩꯅ ꯍꯥꯏꯕꯤꯈꯤꯕꯅꯦꯕ ꯑꯩꯒꯤꯗꯤ ꯁꯤꯒꯤꯐꯥꯎ ꯌꯥꯎꯗꯦ ꯍꯥꯏꯅ
ꯑꯣ ꯑꯗꯣ ꯑꯩꯉꯣꯟꯗꯖꯨ ꯑꯃꯈꯥꯇꯪꯅꯤꯅꯦ
ꯑꯣꯐꯤꯁ ꯆꯠꯄ ꯑꯣꯐꯤꯁ ꯆꯠꯄ ꯃꯤꯗꯨꯁꯨ ꯍꯥꯏꯔꯛꯑꯦ ꯍꯥꯏꯌꯦ
ꯍꯣꯏ
ꯑꯗꯨꯒꯤ ꯑꯣꯐꯤꯁ ꯆꯠꯄꯁꯨ ꯌꯥꯎꯗꯦ ꯍꯥꯏꯅ ꯇꯧꯋꯦ ꯑꯗꯨ ꯀꯃꯥꯏ ꯇꯧꯁꯤꯔꯣ ꯍꯥꯏꯔ ꯂꯩꯌꯦꯕ
ꯎꯝ
ꯑꯃ ꯑꯅꯤ ꯈꯛꯇꯪꯅꯗꯤ ꯅꯨꯡꯉꯥꯏꯇꯦꯗꯅꯀꯣ
ꯎꯝ ꯑꯣꯐꯤꯁ ꯆꯠꯄꯗꯨꯅ ꯑꯍ ꯑꯣꯐꯤꯁ ꯆꯠꯄꯗꯣ ꯑꯥ ꯑꯗꯨꯅ ꯑꯅꯤꯒꯨꯝꯕ ꯎꯝ ꯑꯅꯤꯒꯨꯝꯕ ꯄꯨꯊꯣꯛꯑꯗꯤ ꯑꯩꯉꯣꯟꯗ ꯑꯃ ꯃꯈꯥꯏꯒꯨꯝꯕꯗꯤ ꯂꯩꯅꯦꯕ ꯑꯍ ꯍ ꯑꯍ ꯍ
ꯑꯗꯩꯒꯤꯅꯤꯅꯦ ꯑꯁ ꯁꯝꯖꯨ ꯀꯛꯅꯤꯡꯕꯅꯦ ꯁꯝꯖꯨ ꯀꯛꯄ ꯐꯪꯉꯔꯣꯏ ꯑꯩꯉꯣꯟꯗꯗꯨ ꯇꯪꯈ ꯇꯪꯈꯥꯏ ꯈꯛꯇ ꯂꯩꯕ ꯇꯪꯈꯥꯏ ꯈꯛꯇꯪꯗꯨꯗꯤ ꯍꯅꯨꯕꯤꯒꯤ ꯅꯠꯇ꯭ꯔꯗꯤ ꯌꯥꯗ꯭ꯔꯦꯕ
ꯑꯩ ꯊꯝꯃꯣ ꯑꯗꯨꯗꯤ ꯍꯣꯔꯦꯟ ꯋꯥꯅꯤ ꯅꯪ ꯑꯗꯣ ꯁꯝ ꯀꯛꯀꯦ ꯍꯥꯏꯕ꯭ꯔꯣ ꯅꯠꯇ꯭ꯔꯒ ꯁꯝ ꯀꯛ ꯑꯦ ꯉꯁꯤ ꯀꯛꯎꯅꯨꯗ ꯍꯌꯦꯡ ꯑꯣꯏꯅ ꯀꯛꯑꯖꯤꯗ ꯀꯛꯄꯕꯨꯗꯤ ꯐꯖꯅ ꯀꯛꯁꯦ ꯍꯥꯊꯨ ꯍꯥꯊꯨ ꯀꯛꯄꯗꯨꯗꯤ ꯑꯁ ꯃꯣꯏꯅ ꯌꯥꯗꯦꯕ ꯐꯖꯗꯦꯕ ꯑꯗꯨꯗꯤ ꯃꯇꯝ ꯆꯪꯉꯒ ꯈꯔ ꯇꯞꯅ ꯀꯛꯇ꯭ꯔꯗꯤ ꯌꯥꯗ꯭ꯔꯦ ꯁꯝꯖꯨ ꯍꯨꯖꯤꯛꯇꯤ ꯁꯥꯡꯉꯛꯄꯅꯤꯅ ꯃꯑꯣꯡ ꯇꯥꯅꯕ ꯀꯛ ꯇꯗꯤ ꯌꯥꯗ꯭ꯔꯦꯕ ꯅꯍꯥꯟꯗꯨꯗꯤ ꯏꯁ ꯇꯦꯟꯕꯅꯤꯅ ꯖꯔ ꯖꯔ ꯖꯔ ꯇ ꯃꯇꯝ ꯆꯪꯗꯦ ꯃꯇꯝ ꯆꯪꯗꯦ ꯑꯗꯨꯃ ꯃꯇꯝꯗ ꯑꯗꯨ ꯁꯝ ꯇꯦꯟꯕ ꯃꯇꯝꯗꯗꯤ ꯍꯧꯖꯤꯛꯇꯤ ꯁꯥꯟꯅꯈ꯭ꯔꯕꯅꯤꯅ ꯈꯔ ꯀꯦꯊꯗ꯭ꯔꯗꯤ ꯌꯥꯗ꯭ꯔꯦꯕ
ꯃꯥꯅꯦ ꯃꯥꯅꯦ ꯑꯗꯨꯗꯒꯤ ꯁꯨꯡꯁꯣꯏ ꯁꯣꯏ ꯑꯣ ꯑꯃꯈꯛ ꯁꯣꯏꯕꯅꯦ ꯑꯂꯨ ꯃꯨꯛ ꯀꯨꯝꯒꯤꯅꯤ
ꯑꯍ ꯍ ꯑꯗꯨꯅꯤ ꯉꯁꯤꯁꯨ ꯑꯩꯒꯤ ꯀꯩꯅꯣꯖꯨ ꯔꯦꯖꯤꯁꯇ꯭ꯔꯦꯁꯟ ꯇꯧꯕꯗꯣ
ꯎꯝ
ꯃꯤ ꯀꯩꯅꯣ ꯀꯩ ꯍꯥꯏꯁꯤꯔ ꯀꯦꯟꯗꯤꯗꯦꯠ ꯑꯃ ꯃꯉꯣꯟꯗ ꯄꯤꯕꯤꯕꯒꯤ ꯑꯩ ꯈꯪꯅꯕꯗ ꯂꯣꯏꯈ꯭ꯔꯦꯕ ꯃꯤ ꯃꯤ ꯑꯇꯣꯞꯄꯁꯤꯡꯗꯤ ꯅꯨꯃꯤꯠ ꯃꯉꯥꯒꯨꯝꯕ ꯆꯪ ꯂꯧꯕꯗꯣ ꯑꯩꯒꯤꯗꯤ ꯅꯨꯃꯤꯠ ꯑꯃ ꯑꯃꯐꯛ ꯂꯧꯗꯦ ꯍꯧꯖꯤꯛ ꯊꯥꯔꯛꯑꯦ ꯃꯥꯅ ꯋꯥꯆꯦꯞꯇ ꯂꯣꯏꯔꯦ ꯍꯥꯏꯅ ꯃꯣꯏꯅ ꯇꯧꯕꯗꯤ ꯊꯨꯏꯋꯦꯕ ꯑꯈꯣꯏꯅ ꯇꯧꯔꯗꯤꯀꯣ ꯅꯨꯃꯤꯠ ꯃꯉꯥꯒꯨꯝꯕ ꯆꯪꯕꯅꯦꯕ
ꯃꯥ ꯂꯣꯏꯒ꯭ꯔꯦ ꯑꯩꯒꯤ ꯊꯕꯛꯇꯨꯗꯤ ꯑꯃꯨꯛꯀ ꯑꯗꯨꯗꯤ ꯍꯌꯦꯡꯖꯦ ꯍꯌꯦꯡ ꯆꯠꯀꯗꯕꯁꯦ ꯅꯪ ꯊꯕꯛ ꯂꯩꯔꯗꯤ ꯂꯩꯇꯦꯀꯣ ꯍꯌꯦꯡꯗꯤ ꯅꯪ
ꯑꯗꯨꯝ ꯑꯩꯒꯤ ꯊꯕꯛ ꯍꯥꯏꯕꯕꯨ ꯑꯂꯚꯦꯟꯗ ꯍꯜꯂꯛꯄ ꯍꯥꯏꯕꯗꯨꯅꯤ
ꯑꯣ ꯑꯣ ꯑꯗꯨꯅꯦ ꯑꯗꯨ ꯑꯗꯨꯗꯒꯤꯗꯤ ꯑꯇꯣꯞꯄꯗꯤ ꯂꯩꯇ꯭ꯔꯦꯕ ꯁꯪꯉꯅꯦꯕ ꯑꯗꯨꯗꯤ
ꯂꯩꯇ꯭ꯔꯦ ꯂꯩꯇ꯭ꯔꯦ ꯎꯝ
ꯄꯨꯡ ꯇꯔꯥꯃꯊꯣꯏ ꯑꯦꯂꯚꯦꯟ ꯑꯗꯨꯗꯒꯤ ꯍꯣꯏ ꯑꯦꯂꯕꯦꯟ ꯊꯥꯔꯇꯤ ꯑꯗꯨꯋꯥꯏꯗꯩ ꯆꯠꯊꯣꯛꯑꯗꯤ ꯌꯥꯏꯑꯦꯕ ꯏꯕꯥꯅꯤ ꯆꯠ ꯊꯕꯛꯇꯣ ꯑꯩꯒꯤꯗꯣ ꯑꯗꯨ ꯆꯠꯃꯤꯟꯅꯁꯦ ꯍꯌꯦꯡ ꯆꯠꯄ ꯌꯥꯔꯗꯤ
ꯑꯗꯨꯒꯤꯗꯣ ꯀꯥꯏꯋꯥꯏꯗꯅꯦ ꯍꯥꯏꯕ꯭ꯔꯣ
ꯑꯥ ꯄꯣ ꯄꯣꯔꯣꯝꯄꯥꯠ ꯃꯈꯥꯔꯣꯝꯗ ꯑꯣꯏꯔꯝꯅꯤ ꯑꯥ ꯃꯈꯔꯣꯝꯗ ꯖꯦꯅꯤꯝꯁ ꯍꯣꯁꯄꯤꯇꯥꯜ ꯃꯈꯔꯣꯝꯗ
ꯑꯩ ꯅꯍꯥꯟꯗꯣ ꯒꯨꯒꯜ ꯃꯤꯞꯇ ꯌꯦꯡꯕꯗꯣ ꯑꯗꯨꯗ ꯃꯥꯟꯕ ꯒꯨꯒꯜ ꯃꯦꯞꯇꯒꯤꯗꯤ
ꯑꯗꯨ ꯇꯦꯁ ꯗ꯭ꯔꯥꯏꯚꯤꯡꯗꯤ ꯍꯥꯟꯅꯗꯤ ꯇꯧꯅꯤꯀꯣ
ꯍꯣꯏ ꯑꯗꯨ ꯇꯧꯒꯅꯤ ꯑꯗꯨ ꯇꯧꯔꯒ ꯃꯣꯏꯅ ꯁꯣꯏ ꯇꯧꯕꯤꯔꯅꯤꯕ ꯑꯩꯒꯤ ꯆꯦꯗꯣ ꯃꯣꯏꯅ ꯇꯧꯕꯤꯔꯗꯤ ꯗꯤꯇꯤ ꯑꯣꯗ ꯑꯃꯨꯛꯀ ꯀꯩꯅꯣ ꯕꯥꯄꯨꯕ꯭ꯔꯥꯗ ꯄꯤꯕꯤꯗꯕ
ꯑꯣ ꯑꯗꯨꯗꯩꯗꯤ ꯗꯥꯏꯔꯦꯛ ꯂꯧꯕ ꯌꯥꯔꯕꯣ
ꯍꯣꯏ
ꯃꯇꯝꯗꯤ ꯆꯪꯈꯤꯒꯦꯔꯣ ꯑꯃꯨꯛ
ꯑꯗꯨ ꯃꯣꯏꯅ ꯄꯣꯁ ꯄꯣꯁꯇ ꯊꯔꯛꯀꯦꯔ ꯅꯠꯇ꯭ꯔꯒ ꯗꯥꯏꯔꯦꯛ ꯂꯧꯕ ꯌꯥꯅꯤ ꯍꯥꯏꯕ꯭ꯔꯥ ꯑꯃ ꯂꯩꯔꯝꯃꯅꯤ ꯑꯗꯨꯗꯒꯤ ꯈꯪꯉꯅꯤ
ꯎꯝ ꯍꯣꯏ ꯄꯣꯁꯇꯒꯤꯗꯤ ꯂꯥꯛꯄꯅꯦꯕꯀꯣ
ꯎꯝ
ꯑꯗꯨꯕꯨ ꯃꯣꯏ ꯑꯣꯐꯤꯁꯇꯁꯨ ꯑꯗꯨꯝ ꯂꯥꯛꯄꯗꯤ ꯌꯥꯎꯕꯅꯦ
ꯃꯣꯏꯅ ꯑꯩꯅ ꯃꯇꯝꯗꯤ ꯆꯪꯈ꯭ꯔꯦꯞ ꯃꯇꯝꯗꯤ ꯀꯨꯏꯒ꯭ꯔꯦꯕ ꯑꯩꯒꯤꯗꯨ ꯂꯩꯔꯝꯃꯅꯤ ꯑꯣꯐꯤꯁ ꯃꯅꯨꯡꯗ ꯃꯣꯏꯒꯤꯗꯣ ꯗꯥꯏꯔꯦꯛ ꯂꯧꯗꯕꯅꯤꯅ ꯑꯩꯅ ꯇꯦꯁ ꯗ꯭ꯔꯥꯏꯚꯤꯡ ꯇꯧꯕꯅꯤꯅꯀꯣ
ꯎꯝ
ꯑꯗꯨ ꯑꯣꯐꯤꯁꯇꯗꯤ ꯂꯩꯔꯝꯃꯅꯤ ꯗꯥꯏꯔꯦꯛ ꯂꯧ ꯕꯥ ꯌꯥꯔꯗꯤ ꯑꯗꯨꯝ ꯂꯧꯔꯅꯤ ꯑꯗꯨꯒ ꯇꯥꯑꯪ ꯇꯥꯡ ꯐꯣꯔꯇꯤꯟ ꯑꯗꯨꯗꯒꯤ ꯍꯧꯔꯅꯤꯕ ꯑꯩ ꯒꯥꯔꯤ ꯊꯧꯕꯗꯨꯁꯨ ꯑꯉꯥꯡꯁꯤꯡꯒꯤꯗꯨꯁꯨ
ꯑꯣ ꯍꯥꯏꯅꯔꯕꯣ ꯅꯥ
ꯍꯥꯥ
ꯍꯥꯏꯅꯔꯕꯣ
ꯍꯥꯏꯕꯗꯤ ꯀꯅꯥꯒ ꯍꯥꯏꯅꯟ ꯍꯥꯏꯅꯅꯤꯡꯉꯥꯏ
ꯒꯤꯔꯤꯒꯤ ꯊꯧꯅꯕ ꯍꯥꯏꯕꯗꯨꯒꯤ ꯃꯄꯨꯗꯨ
ꯍꯣꯏ ꯃꯥꯅ ꯀꯣꯜ ꯇꯧꯔꯛꯄꯅꯤꯅꯦ ꯃꯄꯨꯗꯨꯅ
ꯑꯣ ꯑꯣ
ꯃꯄꯨꯅ ꯍꯥꯏꯔꯛꯄꯅꯦ ꯑꯩꯉꯣꯟꯗ ꯑꯗꯨꯅ ꯑꯩꯅ ꯍꯣꯏ ꯍꯥꯏꯕꯤꯕꯅꯦꯕ ꯑꯗꯨꯒꯤ ꯉꯍꯥꯛꯇꯪꯒꯤꯅꯤꯗ ꯌꯥꯝ ꯀꯨꯏꯔꯣꯏꯗ ꯊꯥ ꯑꯃ ꯑꯅꯤ ꯊꯥ ꯑꯍꯨꯝ ꯒꯨꯝꯕ ꯇꯧꯕꯤꯔꯗꯤ ꯌꯥꯔꯦ
ꯑꯥ ꯅꯪ ꯃꯐꯝ ꯑꯇꯣꯞ ꯑꯇꯣꯞꯄꯗꯒꯤꯁꯨ ꯑꯉꯥꯡ ꯂꯧꯈꯠꯀꯦꯔꯣ
ꯅ ꯂꯧꯈꯠꯂꯣꯏ ꯑꯃ ꯈꯛꯇꯪꯅꯦ
ꯍꯧꯖꯤꯛ ꯑꯔꯁꯝꯈꯤꯠꯇꯒꯤ ꯃꯁꯥꯅ‌ ꯃꯁꯝ ꯐꯣꯏꯕꯒꯤ ꯑꯥ ꯃꯌꯨꯝ ꯃꯅꯥꯛꯇ ꯂꯩꯕ ꯌꯨꯝ ꯇꯥꯕꯗꯣ
ꯎꯝ ꯎꯝ
ꯑꯦꯜ ꯄꯤ ꯈꯣꯏꯗꯣ
ꯎꯝ ꯎꯝ
ꯑꯗꯨꯗꯒꯤ ꯑꯗꯨ ꯃꯅꯥꯛꯇꯒꯤ ꯑꯥ ꯑꯗꯨꯗꯒꯤ ꯇꯧꯔꯅꯤ ꯂꯧꯈꯠꯂꯅꯤ ꯑꯗꯨꯝ ꯍꯥꯏꯌꯦꯕ ꯃꯣꯏꯗꯣ
ꯆꯠ
ꯑꯗꯨꯗꯣ ꯈꯇꯪꯅꯦ
ꯚꯔꯥ ꯂꯩꯕ ꯑꯉꯥꯡꯁꯤꯡꯗ ꯑꯣꯏꯖꯥꯠꯂꯣ
ꯑꯣꯏ ꯈꯪꯗꯦ ꯑꯣꯏꯔꯝ ꯃꯥꯅ ꯎꯝ ꯑꯩꯖꯨ ꯐꯖꯅ ꯍꯪꯗ꯭ꯔꯤ ꯑꯗꯨꯖꯨ ꯀꯅꯥꯒꯤ ꯃꯆꯥꯅꯣ ꯀꯔꯝꯕꯅ ꯃꯆꯥꯅꯣ ꯍꯥꯏꯕꯖꯨ ꯈꯪꯗ꯭ꯔꯤ
ꯑꯉꯥꯡ ꯍꯥꯏꯕꯕꯨ ꯀꯌꯥꯃꯨꯛ ꯑꯉꯥꯡꯅꯣ ꯌꯥꯝ ꯄꯤꯛꯇ꯭ꯔꯨ ꯑꯣꯏꯔꯝꯈꯤꯅꯤꯀꯣ
ꯑꯣꯏꯒꯦꯔꯥ ꯑꯥ ꯑꯗꯨꯖꯨ ꯈꯪꯗꯦ ꯑꯩ ꯍꯪꯕꯤꯗꯦ ꯑꯗꯨꯝ ꯍꯪꯅꯤꯡꯉꯥꯏ ꯂꯩꯔꯤ
ꯍꯧꯖꯤꯛ ꯃꯔꯤꯌꯥ ꯃꯣꯟꯇꯦꯁꯣꯔꯤ ꯁ꯭ꯀꯨꯜꯅꯦ ꯍꯥꯏꯔꯗꯤ ꯀꯌꯥꯃꯨꯛ ꯑꯁ ꯈꯪꯗꯦ ꯑꯉꯥꯡꯁꯨ ꯀꯌꯥꯅꯣꯁꯨ ꯈꯪꯗꯦ ꯃꯁꯤꯡ ꯀꯌꯥꯅꯣꯁꯨ ꯈꯪꯗꯦ ꯑꯗꯨꯒꯤꯅꯦꯅꯦ
ꯐꯔꯦꯗ ꯑꯉꯥꯡ ꯑꯣꯏꯒꯦꯔꯥ ꯑꯍꯟ ꯑꯣꯏꯒꯦꯔꯥ ꯊꯧꯅꯕ ꯈꯛꯇꯪꯗꯨꯕꯨ
ꯎꯝ ꯑꯩꯈꯣꯏꯒꯤ ꯀꯩꯅꯣꯗꯁꯨ ꯃꯈꯥꯔꯣꯝꯒꯤ ꯕ꯭ꯔꯗ꯭ꯔ ꯑꯃꯥꯗꯣ ꯀꯩꯅꯣꯗꯨꯝ
ꯑꯥ
ꯃꯥꯅ ꯍꯥꯟꯅ ꯊꯧꯔꯝꯕꯅꯦꯕ
ꯑꯥ
ꯑꯗꯨ ꯃꯥꯅ ꯑꯃꯨꯛꯀ ꯕꯣꯜ ꯁꯥꯟꯅꯕ ꯆꯠꯂꯅꯤ ꯍꯥꯏꯕꯒꯤꯀꯣ
ꯎꯝ
ꯑꯗꯨꯒꯤ ꯃꯥ ꯇꯣꯛꯄꯅꯦꯕ
ꯎꯝ
ꯃꯥ ꯇꯣꯛꯄꯗꯨꯗ ꯗ꯭ꯔꯥꯏꯚ꯭ꯔ ꯐꯪꯗ꯭ꯔꯥꯕ ꯃꯥꯜꯂꯦ ꯃ ꯑꯗꯨ ꯒꯥꯔꯤꯒꯤ ꯃꯄꯨꯗꯣ ꯑꯗꯨꯒꯤ ꯑꯩꯉꯣꯟꯗ ꯍꯥꯏꯔꯛꯄꯅꯦꯕ
ꯆꯥ
ꯑꯩ ꯉꯍꯥꯛꯇꯪ ꯌꯨꯝꯗ ꯑꯗꯨꯝ ꯂꯩꯔꯗꯤ ꯊꯕꯛ ꯂꯩꯇꯦ ꯍꯥꯏꯔꯗꯤ ꯊꯧꯕꯤꯌꯣ ꯍꯥꯏꯅ ꯍꯥꯏꯔꯛꯄꯅꯦ ꯅꯠꯇ꯭ꯔꯗꯤ ꯑꯩꯁ ꯀꯗꯥꯏꯗꯒꯤ ꯑꯗꯨꯒꯨꯝꯕꯗꯨꯗꯤ ꯏꯁꯥꯅ ꯑꯩ ꯇꯧꯕꯤꯒꯦ ꯇꯧꯕꯤꯒꯦ ꯍꯥꯏꯕꯗꯨꯗꯤ ꯉꯝꯗ꯭ꯔꯦ ꯄꯩꯁꯥꯁꯨ ꯌꯥꯝꯕꯁꯨ ꯅꯠꯇꯦ
ꯌꯥꯝꯃꯟꯗꯅꯀꯣ ꯑꯍꯨꯝ ꯈꯛꯇꯪꯅꯦꯕ
ꯑꯦ ꯖꯨꯂꯥꯏꯁꯦ ꯍꯣꯏ ꯖꯨꯂꯥꯏ ꯐꯣꯔꯇꯤꯟꯗꯤ ꯑꯗꯨꯗꯤ ꯑꯥꯒꯁ ꯐꯣꯔꯇꯤꯟ ꯐꯥꯎ ꯊꯥ ꯑꯃ ꯀꯥꯎꯟ ꯇꯧꯕꯅꯦꯕ
ꯑꯗꯨꯗ ꯑꯗꯨꯗꯨꯒꯤ ꯍꯦꯟꯅ ꯑꯥ ꯑꯒꯁꯇꯗꯤ ꯍꯥꯏ ꯇꯥꯔꯦ ꯑꯥꯒꯁꯇꯗꯤ ꯈꯔ ꯀꯥꯕꯤꯌꯣ ꯍꯥꯏꯅꯀꯣ
ꯎꯝ
ꯀꯥꯕ ꯌꯥꯕ ꯍꯣꯏ ꯇꯧꯕꯤꯌꯣ ꯍꯥꯏꯕꯗꯤ ꯑꯩꯁꯨ ꯈꯔ ꯑꯗꯨ ꯇꯧꯕꯗꯨ ꯄꯩꯁꯥ ꯑꯗꯨꯗꯤ ꯌꯥꯝꯃꯟꯗꯦ ꯍꯥꯏꯕꯗꯣ ꯍꯥꯏꯒꯦꯕ
ꯑꯗꯨꯅꯦ ꯍꯥꯟꯅꯕꯨ ꯌꯦꯡꯉꯨꯅꯦ ꯅꯪ ꯑꯗꯨ ꯁꯤꯖꯤꯟꯅꯕꯗꯣ ꯆꯥꯕ꯭ꯔꯣ ꯆꯥꯗꯕ꯭ꯔꯣ ꯍꯥꯏꯕꯗꯨ ꯌꯦꯡꯉꯣ
ꯎꯝ ꯑꯗꯨꯅꯦ ꯑꯗꯨꯒ ꯆꯥꯡ ꯌꯦꯡꯔꯒ ꯈꯔ ꯇꯧꯗ꯭ꯔꯗꯤ ꯑꯁ ꯑꯩꯁꯨ ꯃꯥꯡꯉꯦꯕ ꯑꯗꯨ ꯍꯥꯏꯕꯗꯤ ꯑꯥ ꯑꯩꯅ ꯆꯠꯅꯤꯡꯕ ꯃꯐꯝꯗ ꯆꯠꯄ ꯐꯪꯉꯔꯣꯏ ꯁꯤ ꯊꯧꯕ ꯍꯧꯔꯗꯤ
ꯑꯦ
ꯁꯦꯠꯇꯔꯗꯦꯒ ꯁꯟꯗꯦꯒꯗꯣ ꯉꯥꯏꯔꯅꯤꯕ ꯑꯩꯅ ꯐ꯭ꯔꯤ ꯐꯪꯗꯕꯁꯦ ꯑꯩ ꯅꯨꯡꯊꯤꯟꯗ ꯀꯔꯤꯁꯨ ꯇꯧꯗꯦ ꯐ꯭ꯔꯤꯅꯦ ꯍꯥꯏꯔꯁꯨ ꯊꯕꯛ ꯆꯠꯄꯗꯨꯗꯤ ꯌꯥꯔꯔꯣꯏꯅ ꯀꯣꯏꯊꯣꯛꯄ ꯌꯥꯔꯔꯣꯏꯅ ꯄꯨꯡ ꯑꯃꯗ ꯑꯃꯨꯛꯀ ꯑꯉꯥꯡ ꯂꯧꯕ ꯆꯠꯀꯅꯤꯅ ꯄꯨꯡ ꯑꯃ ꯅꯪꯅꯕ ꯑꯃꯨꯛꯀ ꯆꯠꯀꯅꯤ ꯄꯨꯡ ꯑꯃ ꯃꯈꯥꯏꯗ ꯑꯍꯨꯝ ꯃꯔꯤꯗꯒꯤꯗꯤ ꯀꯩꯁꯨ ꯀꯥꯏꯗꯦꯗ ꯃꯨꯛꯀ ꯐ꯭ꯔꯤ ꯐꯪꯒꯅꯤꯅ ꯀꯣꯏꯊꯣꯛꯄꯗꯨꯗꯤ ꯌꯥꯔꯔꯣꯏꯕ ꯉꯥꯛꯇꯪꯒꯤ ꯀꯣꯏꯊꯣꯛꯄ ꯍꯥꯏꯕ ꯅꯨꯡꯊꯤꯟꯗ ꯑꯗꯨꯒꯨꯝꯕꯗ ꯈꯛꯇꯪ ꯉꯥꯏꯔꯦ
ꯀꯥꯏꯗꯦꯗ ꯀꯣꯏꯁꯨ ꯀꯣꯏꯊꯣꯛ ꯑꯣꯏꯗꯕꯗꯨꯕꯨ
ꯎꯝ ꯌꯥꯏꯗ ꯑꯗꯨꯝ ꯃꯇꯝ ꯈꯔꯒꯤꯅꯤꯅꯀꯣ ꯃꯇꯝꯁꯤ ꯌꯥꯝ ꯀꯨꯏꯅ ꯆꯪꯗꯕꯅꯦꯕ ꯁꯤ ꯑꯗꯨꯔꯣꯝ ꯑꯗꯨꯒꯤ ꯂꯝꯕꯤꯗꯨꯗꯤ ꯁꯇ꯭ꯔꯦꯠꯅꯤꯅꯀꯣ
ꯑꯣ
ꯂꯝꯕꯤꯁꯨ ꯐꯕꯅꯤꯅ ꯀꯣꯏꯔꯒ ꯆꯠꯄ ꯂꯝꯕꯤ ꯑꯣꯏꯔꯝꯃꯗꯤ ꯑꯃꯅꯦ ꯑꯗꯨ ꯇ꯭ꯔꯥꯐꯤꯛꯁꯨ ꯌꯥꯝꯗꯕꯅꯦꯕ ꯅꯦꯁꯅꯦꯜ ꯍꯥꯏꯋꯦ ꯑꯣꯏꯕꯒꯤ
ꯑꯉꯥꯡꯅ ꯅꯉꯣꯟꯗ ꯑꯃꯨꯛ ꯎꯔꯒ ꯀꯤꯅꯤꯀꯣ ꯗꯥꯛꯀꯨ ꯑꯣꯢꯔꯝꯗꯕꯒꯤ ꯐꯩꯀꯣ
ꯐꯝꯕ ꯀꯤꯗꯅ ꯑꯃꯨꯛꯀ ꯗꯥꯁꯥ ꯇꯥꯔꯛꯇꯅ ꯑꯁ ꯑꯗꯨ ꯇꯧꯕ ꯍꯧꯔꯗꯤ ꯑꯆꯥꯄꯣꯠꯆꯦ ꯈꯔ ꯆꯥꯗ꯭ꯔꯗꯤ ꯌꯥꯔꯔꯣꯏꯅꯦ ꯒꯔꯤ ꯊꯧꯕꯁꯨꯀꯣ ꯈꯔ ꯇꯣꯏꯅ ꯊꯧꯕꯁꯦ ꯁꯥꯏꯕ ꯄꯣꯠ ꯌꯥꯎꯗꯗꯤ ꯌꯥꯗꯦꯕ ꯍꯟꯗꯛꯁꯦ ꯁꯥꯏꯕ ꯇꯣꯛꯑꯒꯦ ꯈꯜꯂꯒ
ꯂꯣꯛ ꯈꯨꯔꯤꯗꯣ ꯀꯣ ꯎꯝ
ꯎꯝ ꯗꯨꯠ ꯆꯤꯟꯗ ꯀꯔꯤꯁꯨ ꯂꯩꯇ꯭ꯔꯗꯤ ꯀꯔꯤ ꯇꯧꯕ ꯅꯨꯡꯉꯥꯏꯇꯦ ꯑꯗꯨꯒꯤ ꯑꯃꯨꯛꯀ ꯁꯥꯏꯔꯅꯤ ꯑꯗꯨ ꯁꯥꯏꯔꯅꯤ ꯑꯃꯨꯛꯀ ꯐꯖꯔꯅꯤ
ꯑꯗꯨ ꯀꯔꯤ ꯇꯧꯁꯦ ꯍꯥꯏꯕꯅꯣ ꯍꯣꯔꯦꯟ
ꯈꯪꯗꯦ ꯑꯣꯐꯤꯁ ꯅꯨꯄꯥꯗꯣ ꯂꯥꯛꯑꯅꯤ ꯊꯕꯛꯀꯤꯗꯣ ꯌꯦꯡꯁꯦ ꯍꯥꯏꯅ ꯍꯥꯏꯌꯦꯕ
ꯑꯥ ꯑꯣꯏ ꯀꯩꯅꯣ ꯃꯁꯝ ꯈꯣꯏꯕ ꯅꯨꯄꯥꯗꯨꯁꯨ ꯍꯥꯟꯅ ꯊꯣꯔꯛꯑꯣ ꯍꯥꯏꯕ ꯌꯥꯔꯦꯅꯦ
ꯗꯨ ꯈꯪꯗꯦꯗꯦꯗꯦꯅ
ꯎꯝ ꯄꯥꯟꯖꯤ ꯆꯠꯅꯤꯡꯉꯤ ꯆꯠꯅꯤꯡꯉꯦꯗꯤ ꯍꯥꯢꯔ ꯂꯩꯕꯅꯦ ꯃꯁꯝ ꯈꯣꯢꯕ ꯅꯨꯄꯥꯗꯨꯗꯤ ꯌꯥꯝꯗ꯭ꯔꯁꯨ ꯈꯔ ꯑꯣꯢꯔꯁꯨꯀꯣ ꯍꯧꯖꯤꯛ ꯁꯅꯥ ꯂꯩꯑꯦ ꯑꯩꯈꯣꯢ ꯌꯨꯝ ꯃꯅꯥꯛꯇ ꯃꯤ ꯂꯩꯇꯕ ꯃꯥꯜꯂꯦ ꯑꯣ ꯍꯣꯢ ꯌꯥꯝ ꯂꯥꯛꯇ꯭ꯔꯤ ꯈꯪꯅꯕꯤꯁꯤꯡ ꯍꯧꯗ꯭ꯔꯤꯗ ꯑꯗꯨꯒ ꯀꯩꯅꯣꯅꯦ ꯑꯩꯈꯣꯏ ꯔꯦꯀꯦꯠꯁꯨ ꯂꯩꯇꯕꯒꯤꯀꯣ ꯈꯔ ꯅꯨꯡꯉꯥꯏꯇꯦꯅ ꯃꯣꯏꯒꯤ ꯑꯣꯏꯕꯩ ꯅꯪꯉꯣꯟ ꯂꯩꯕ꯭ꯔꯥ
ꯑꯩꯒꯤꯗꯤ ꯑꯃ ꯂꯩꯌꯦꯅꯦ
ꯑꯣ ꯑꯩꯁꯦ ꯑꯃ ꯑꯁ ꯉꯁꯥꯏꯗꯣ ꯂꯧꯒꯦ ꯇꯧꯕꯅꯦ ꯑꯗꯨꯕꯨ ꯀꯩꯅꯣꯒꯤ ꯏꯌꯥꯝꯕꯒꯤ ꯅꯤꯁꯤꯡꯒꯤꯗꯣ ꯉꯁꯥꯏ ꯂꯥꯛꯂꯝꯕꯅꯦꯕ ꯉꯔꯥꯡꯁꯤ ꯌꯨꯝꯗ ꯑꯥ ꯃꯥꯏ ꯅꯨ ꯅꯨꯄꯤ ꯃꯌꯨꯝꯗ ꯇꯨꯝꯕꯅꯦꯕ ꯉꯔꯥꯡ ꯂꯥꯛꯑꯦꯕ ꯑꯥꯗꯒꯤ
ꯁꯦꯁ
ꯗꯣ ꯃꯥꯒꯤ ꯔꯦꯀꯤꯠꯆꯣ ꯒꯥꯔꯤꯗ ꯊꯝꯃꯗꯤ ꯎꯕꯅꯦ ꯑꯩ ꯅꯤꯖꯦꯔꯗꯤ ꯈꯟꯇꯣꯛꯄꯅꯦꯗꯨ ꯑꯁ ꯃꯥ ꯄꯤꯅꯤꯡꯈ꯭ꯔꯣꯏꯗ ꯑꯗꯨꯕꯨꯗꯤ ꯍꯦꯅ ꯑꯃꯨꯛꯀ ꯇꯣꯛꯈ꯭ꯔꯕꯅꯤ ꯅꯤꯕꯨꯗꯤ ꯅꯤꯔꯗꯤ ꯄꯤꯅꯤ